ꯀꯩꯗꯧ
ꯀꯩꯝꯇ ꯇꯧꯗꯦ
ꯅꯇꯣꯝꯇꯔꯣ ꯀꯅꯥ ꯀꯅꯥ ꯂꯩꯒꯦ
ꯍꯣꯏ ꯏꯊꯟ ꯏꯆꯟꯇ ꯂꯩꯌꯦ ꯅꯪꯗꯤ
ꯑꯩꯁꯨ ꯏꯊꯟꯗꯅꯦ ꯌꯨꯝꯗꯔꯣ
ꯎꯝ ꯅꯠꯇꯦ ꯗꯨꯀꯥꯟꯗ ꯂꯩꯌꯦ
ꯑꯣ ꯑꯣ ꯗꯨꯀꯥꯟ ꯐꯝꯕ꯭ꯔꯥ ꯅꯪ
ꯑꯧ
ꯑꯣ ꯐꯩꯌꯦꯅꯦ ꯑꯗꯨꯗꯤ
ꯥꯅꯪ ꯅꯪꯗꯤ ꯌꯨꯝꯗꯔꯥ
ꯑꯧ ꯑꯩꯗꯤ ꯌꯨꯝꯗꯅꯦ ꯑꯩꯁꯨ ꯊꯕꯛ ꯂꯣꯏꯔꯒ ꯌꯨꯝꯗ ꯂꯩꯕꯀꯣ
ꯑꯣ ꯅꯨꯡꯉꯥꯏꯔꯝꯒꯅꯤ
ꯑꯧ ꯑꯗꯨ ꯅꯨꯡꯉꯥꯏꯌꯦ ꯌꯨꯝꯗ ꯂꯩꯕ ꯍꯣꯏ ꯃꯥꯅꯦ ꯌꯨꯝꯗ ꯂꯩꯕꯃꯨꯛ ꯅꯨꯡꯉꯥꯏꯕ ꯂꯩꯇ꯭ꯔꯦ
ꯍꯣꯏ
ꯑꯌꯨꯛꯇꯗꯤ ꯀꯔꯤ ꯍꯤꯟꯖꯥꯡ ꯆꯥꯒꯦ
ꯀꯥꯡꯁꯣꯏ ꯆꯥꯏꯌꯦ ꯅꯪꯗꯤ
ꯑꯩꯅ ꯏꯔꯣꯟꯕ
ꯑꯣ ꯍꯥꯎꯅꯤꯍꯦ
ꯎꯝ ꯑꯗꯨꯝ ꯍꯧꯋꯦ ꯊꯕꯛꯇꯤ ꯄꯨꯡ ꯀꯌꯥꯗ ꯂꯣꯏꯒꯅꯤ
ꯁꯤꯁ ꯊꯥꯔꯇꯤ ꯒꯨꯝꯕꯗ ꯂꯣꯏꯒꯅꯤ
ꯑꯣ ꯌꯥꯝ ꯊꯦꯡꯉꯦꯀꯣ
ꯍꯣꯏ ꯊꯦꯡꯉꯦ
ꯎꯝ ꯀꯥꯏꯗꯅꯣ ꯅꯪꯅ ꯂꯩꯔꯤꯗꯤ
ꯎꯝ ꯍꯜ ꯍꯜꯂꯣ ꯅꯪꯒꯤ ꯐꯖꯅ ꯇꯥꯗ꯭ꯔꯦ
ꯑꯣ ꯇꯥꯗꯕ꯭ꯔꯥ
ꯑꯣ ꯇꯥꯔꯦ ꯇꯥꯔꯦ
ꯑꯣ ꯑꯣ ꯑꯣ ꯅꯦꯠꯋꯥꯛ ꯈꯔꯥ ꯅꯨꯡꯉꯥꯏꯇꯕꯒꯤꯅꯦ
ꯑꯣ ꯅꯣꯡ ꯆꯨꯕ꯭ꯔꯥ
ꯅꯣꯡꯗꯤ ꯇꯥꯗꯦ ꯃꯪꯗꯤ ꯃꯪꯉꯦ
ꯑꯣ ꯍꯣꯏ
ꯑꯧ ꯍꯣꯔꯦꯟ ꯅꯣꯡ ꯆꯨꯒꯗ꯭ꯔꯥꯗꯤ ꯈꯪꯗꯦ ꯅꯪ ꯗꯨꯀꯥꯟꯗꯣ ꯀꯔꯝꯕꯒꯤ ꯗꯨꯀꯥꯟꯅꯣ ꯐꯤꯒꯤꯔꯥ ꯀꯔꯝꯕꯒꯤꯅꯣ ꯇꯥꯕ꯭ꯔꯥ